ꯑꯦ ꯑꯩꯅ ꯇꯧꯔꯨꯕꯨꯗꯤ ꯌꯥ ꯍꯥꯏꯅ ꯀꯩꯒꯤꯅꫭ
ꯎꯝ ꯇꯔꯨꯛ ꯂꯛ ꯕꯨꯗꯤ ꯌꯥꯏꯌꯦ ꯍꯥꯏꯕꯅꯦ ꯁꯤ ꯑꯣꯏꯖꯔꯅꯤ
ꯑ ꯑꯗꯨꯗꯤ
ꯃ ꯁꯨꯃꯥꯏꯅ ꯕꯤꯖꯤ ꯍꯦꯛ ꯍꯦꯛ ꯂꯩꯌꯦ ꯑꯗꯨ ꯕꯤꯗ꯭ꯌꯥꯗꯁꯨ ꯇꯧꯕꯗ ꯍꯦꯛ ꯍꯦꯛ ꯇꯧꯋꯦꯕꯀꯣ ꯀꯣ ꯑꯗꯒꯤ ꯍꯧꯖꯤꯛꯁꯨ ꯁꯤꯂꯥꯅ ꯇꯧꯔꯛꯄꯗ ꯇꯧꯋꯦ ꯍꯥꯏꯕ꯭ꯔꯥ ꯀꯩꯅꯣꯝ ꯍꯥꯏꯅꯒꯤꯝꯅꯤ
ꯎꯝ ꯀꯣꯟꯅ ꯑꯃꯨꯛ ꯇꯧꯔꯣ ꯍꯥꯏ ꯖꯥꯠꯅꯤ ꯃꯥꯒꯤꯁꯦ
ꯎꯝ ꯋꯥꯔ
ꯋꯥꯗꯕꯖꯥꯅꯦ ꯑꯩꯁꯨ ꯈꯔ ꯄꫭꯊꯥꯒꯦ ꯁꯤꯅꯦꯃꯥ ꯍꯥꯏꯁꯦ ꯃꯔꯤ ꯁꯨꯒ꯭ꯔꯗꯥꯏ ꯏꯕꯥꯅꯤ
ꯎꯝ ꯃꯗꯤꯁꯨ
ꯁꯤꯒꯤ ꯎꯝ ꯇꯔꯨꯛꯂꯛꯀꯤꯁꯤꯗ ꯃꯤꯅꯤꯠ ꯌꯦꯡꯉꯅꯤ ꯃꯤꯅꯤꯠ ꯀꯌꯥꯗ ꯇꯠꯈꯤꯕ ꯅꯠꯇ꯭ꯔꯒ ꯅꯣꯔꯃꯦꯜ ꯑꯣꯏꯅ ꯑꯗꯨꯝ ꯀꯩꯅꯣꯗꯨꯗ ꯇꯔꯥꯅꯤꯊꯣꯏꯗꯨꯗ ꯇꯠꯂꯗꯤ ꯇꯔꯨꯛꯂꯛ ꯇꯔꯨꯛꯂꯛ ꯌꯥꯗꯣꯏꯅꯤꯅ
ꯅꯣꯔꯃꯦꯜꯗ ꯇꯠꯀꯦ ꯍꯥꯏꯔꯝꯃꯅꯤ ꯃꯔꯛ ꯃꯔꯛꯇ ꯁꯣꯏꯕ ꯌꯥꯎꯕ ꯃꯥꯜꯂꯦ ꯑꯗꯨꯃꯥꯏꯅ ꯑꯅꯤ ꯇꯛꯈꯤꯕꯤꯗꯣ ꯑꯣꯏꯔꯝꯗꯧ ꯃꯥꯥꯏ
ꯑꯅꯤ ꯇꯠꯈ꯭ꯔꯒ ꯄꯥꯕꯗꯤ ꯃꯤ ꯇꯔꯥꯅꯤꯊꯣꯏꯒꯤ ꯑꯗꯨꯝ ꯄꯥꯕꯗꯤ ꯄꯥꯔꯗꯤ ꯐꯩ
ꯄꯥꯗꯦ ꯃꯤꯅꯤꯠ ꯈꯤꯇꯪ ꯃꯣꯏꯁꯨ ꯃꯤꯅꯤꯠ ꯃꯣꯏ ꯊꫭꯔꯛꯑꯦ ꯃꯦꯅꯦ ꯑꯁꯤꯅꯦ ꯀꯩꯅꯣ ꯇꯧꯕ ꯈꯛꯇ ꯍꯥꯏꯅ ꯇꯧꯔꯒ
ꯀꯩꯅ ꯇꯩꯔ ꯇꫭꯡꯖꯕ ꯌꯥꯕ ꯅꯠꯇꯦꯅꯦꯅꯤ ꯃꯣꯏꯗꯤ
ꯌꯥꯕ ꯅꯠꯇꯦ ꯃꯣꯏꯗꯤ ꯑꯗꯨꯒꯤ ꯂꯩꯇꯦꯅ
ꯑꯗꯨꯒꯤ ꯂꯩꯇꯦ ꯃꯣꯏ ꯑꯁ ꯑꯩꯁꯦ ꯁꯝ ꯀꯛꯀꯦ ꯈꯟꯕꯁꯨ ꯀꯛꯄ ꯅꯪꯗ꯭ꯔꯦ ꯇꯧꯔꯤꯁꯦ ꯁꯤ ꯑꯁꯤꯒꯤ ꯎꯝ ꯖꯣꯟꯁꯟꯗꯨꯗꯗꯤ ꯊꯕꯛ ꯑꯃ ꯍꯦꯛꯇ ꯑꯣꯏꯗꯅ ꯆꯠꯄꯁꯦ ꯖꯣꯟꯁꯟꯗꯨꯅ ꯑꯦꯝ ꯌꯨꯒꯤ ꯑꯁꯤꯗ ꯅꯨꯄꯤꯒꯤꯁꯤꯡ ꯐꯝꯃꯤꯁꯤꯗ ꯑꯣꯏꯔꯝꯃꯗꯤ ꯅꯍꯥꯟꯅ ꯀꯛ ꯌꯥꯔꯝꯅꯤ
ꯍꯣꯏ
ꯍꯂ ꯃꯤꯊ ꯑꯦꯕ ꯑꯁꯤꯅ
ꯆꯪꯐꯝꯗꫭ ꯑꯩꯈꯣꯏ ꯁꯤꯗꯩꯗꯤ ꯅꯛꯄꯅꯤꯅ ꯌꯥꯎꯁꯪꯒꯤꯗꯗꯤ ꯊꯕꯛ ꯑꯃ ꯀꯥꯏꯊꯣꯛꯅꯩ ꯌꯥꯣꯁꯟꯗꯨꯗꯤ ꯄꯣꯠꯂꯣꯏ ꯁꯦꯠꯄ ꯀꯩꯩ ꯀꯩꯁꯨ ꯆꯠꯄꯅꯤꯅꯅꯦ
ꯑꯗꯨ ꯃꯥ ꯊꯣꯡꯁꯦ ꯍꯦꯛꯇ ꯍꯪꯉꯗ ꯈꯣꯠꯂꯝꯗ ꯇꯧꯋꯦ ꯃꯥ ꯔꯨꯆꯠ ꯆ
ꯗꯤ ꯄꯣꯠꯂꯣꯏ ꯁꯦꯠꯄ ꯆꯠꯂꯗꯤ ꯊꯣꯡ ꯍꯥꯡꯗꯕꯅꯦꯕ ꯀꯔꯤ ꯀꯔꯤꯗꯣ ꯃꯥ ꯀꯦꯕꯒꯤꯤ ꯆꯠꯂꯗꯤ
ꯅꯪꯉꯣꯟꯗ ꯐꯣꯟ ꯅꯝꯕꯔ ꯌꯥꯎꯕ꯭ꯔꯥ
ꯍ ꯑꯃꯨꯛꯇ ꯇꯧꯕꯗꯣ ꯌꯥꯎꯗ꯭ꯔꯦ ꯁꯦꯞꯇꯤ ꯇꯧꯍꯧꯗ꯭ꯔꯦ ꯑꯥ ꯃꯣꯏꯒꯤ ꯊꯣꯠꯣ ꯊꯦꯠꯄꯗꯨꯗꯒꯤ ꯑꯗꯨꯝ ꯁꯤꯜꯂꯒ
ꯍꯗ ꯍꯂꯀ ꯇ ꯂꯩꯔꯝꯗ꯭ꯔꯗꯤ ꯅꯝꯕꯔꯗꯨꯣ ꯐꯦ ꯀꯩꯗꯨꯗ ꯁꯦꯚ ꯇꯧꯔꯛꯑꯒ ꯍꯅ ꯆꯠꯀꯅꯤ
ꯀꯔꯝ ꯀꯥꯟꯗ ꯍꯥꯡꯒꯅꯤ ꯅꯍꯥꯟ ꯅꯍꯥꯟꯃꯛꯇꯁꯨ ꯑꯩꯅ ꯀꯣꯜ ꯇꯧꯔꯒꯦ ꯍꯟꯖꯤꯟ ꯍꯟꯖꯤꯟ ꯇꯧꯔ ꯆꯠꯄꯒꯤ ꯁꯥꯏ ꯀꯛꯄꯗꯣ ꯑꯦ ꯅꯪꯒꯤ ꯁꯤ ꯈꯖꯤꯛ ꯈꯤꯇ ꯀꯛꯄꯒꯤꯔꯣ ꯀ ꯈꯇꯥꯇ ꯇ ꯏꯠꯇ ꯀꯗ ꯌꯦ
ꯁꯤꯒꯤ ꯅꯨꯄꯤꯁꯤꯡꯁꯤꯗꯗꯤ ꯀꯛꯅꯤꯡꯗꯦꯕ ꯑꯩ
ꯑꯁꯤꯁ ꯁꯤꯂꯥꯗ ꯀꯗꯤ ꯁꯤꯂꯥꯒꯤ ꯄꯤꯁꯨꯝ ꯑꯣꯏꯣꯏꯕꯗ ꯅꯪꯒꯤ ꯑꯄ ꯂꯤꯞꯁꯤꯁꯨ ꯀꯩꯅꯣ ꯇꯧꯊꯣꯛꯑꯗꯤ
ꯇꯄꯥꯏꯗꯨ ꯀꯞꯣꯏ ꯔ ꯑꯗꯨꯣꯏ ꯑꯗꯨꯝ ꯊꯣꯏꯗ ꯌꯥꯔꯣꯏ ꯇ
ꯅꯦ ꯑꯗꯨ ꯄꯤꯁꯨꯝꯆꯦꯅ ꯁꯨꯝ ꯐꯣꯏꯗꯝꯅꯤ ꯁ꯭ꯋꯥꯏ ꯈꯔ ꯀꯜꯂꯝꯒꯅꯤ ꯁꯤ ꯏꯁ ꯅꯥꯕꯅ ꯁꯤꯔꯣꯏꯗꯣꯏ ꯁꯤꯕꯣ
ꯅꯍꯥꯗꯤ
ꯃꯥꯒꯤ
ꯐꯤꯁꯨꯝꯗꯨ ꯐꯥꯎꯕ ꯀꯨꯏꯅ ꯐꯣꯏꯔꯨꯗ꯭ꯔꯗꯤ ꯄꯤꯒꯦꯁꯦ ꯑꯣꯔꯗꯔꯣ ꯇꯥꯏ ꯑꯩꯗꯤ
ꯂꯕꯅ ꯁꯤꯤꯔꯅꯤ ꯀꯗꯥ ꯍꯥꯏꯔ
ꯀꯨꯏꯅ ꯐꯣꯏꯔꯨꯗ꯭ꯔꯗꯤ ꯄꯤꯁꯁꯨꯝ ꯐꯣꯏꯕ ꯅꯥꯏꯗꯅ ꯌꯥꯝꯔꯣ ꯏꯌꯥꯝꯕꯒꯤ ꯄꯤꯁꯤꯦ ꯃꯤꯁꯦ ꯄꯄꯗꯅ ꯄꯤꯁꯨꯝ ꯍꯣꯏꯗꯣꯏꯕꯗ
ꯀꯩꯅꯣ ꯇꯧ ꯃꯥꯔ ꯐꯣꯏꯕꯔꯗ ꯃꯥꯄꯤ ꯂ ꯆꯂꯣ ꯆꯂꯣ ꯆꯂꯣ ꯀꯩꯅꯤꯗꯣ
ꯑ ꯁꯣꯅꯤꯌꯥꯁꯤꯅꯦ ꯅꯍꯃꯨꯛꯁ ꯃꯄꯤ ꯀꯨꯏꯅ ꯐꯣꯏꯗꯕꯖꯗꯣ ꯇꯥ ꯑꯗꯨꯒ ꯑꯝꯇ ꯐꯣꯏꯗ꯭ꯔꯤꯕ ꯍꯪꯉꯛꯏꯕ ꯅꯨꯄꯤꯗꯨꯅ
ꯑꯗꯨ ꯁꯣꯏꯗ꯭ꯔꯦ ꯑꯩ
ꯅꯪꯒꯤꯁꯨ ꯀꯩꯁꯨ ꯌꯥꯝꯗꯤ ꯍꯧꯗꯦ ꯍꯥꯏꯗꯤ ꯐꯣꯏꯅꯤꯡꯉꯥꯏꯗꯣ ꯑꯨꯝꯗꯣ ꯃꯨꯅ ꯍꯧꯔꯁꯨ ꯅꯨꯄꯥꯗꯨꯗ ꯑꯣꯏꯅ ꯐꯖꯅ ꯍꯧꯈꯤꯕ ꯅꯪ ꯂ ꯍꯣꯡꯕ ꯆꯠꯂꯅꯤ ꯍꯥꯏꯅ ꯐꯣꯏꯗꯣꯏꯔ ꯐꯣꯏꯗꯣꯏ ꯅ ꯇ
ꯍꯣꯏ ꯂꯣꯏꯗ ꯀ ꯊ ꯀꯣꯏ ꯐꯣ
ꯍꯛꯇ ꯐꯣꯏꯗ꯭ꯔꯤ ꯍꯥꯏꯕꯗꯣ
ꯑꯥ
ꯎꯝ ꯅꯥꯉꯛꯑꯅꯤ ꯍꯥꯏꯥꯛ
ꯑꯩ ꯑꯩ ꯑꯗꯨꯝ ꯀꯤꯔꯦ ꯑꯩ ꯑꯗꯨꯝ ꯇꯣꯛꯛꯑꯗꯧ ꯃꯥꯜꯂꯦ
ꯇꯣꯏ ꯇꯣꯏ ꯑꯩ ꯏꯁꯥꯒꯤ ꯂꯨꯍꯣꯡꯉꯝꯗꯥ ꯍꯥꯏꯔꯗꯤ
ꯎꯝ ꯑꯗ ꯑꯗꯨꯗ ꯍꯗꯣꯛꯅ ꯍꯥꯏꯔꯛꯀꯦ
ꯎꯝ ꯁꯦ ꯐꯖꯗꯕ ꯌꯥꯗꯕꯅꯤ ꯑꯗꯨꯗ ꯐꯔ
ꯑꯔꯨꯗꯝ ꯐꯣꯏ꯭ꯔꯦ ꯇꯣꯅꯤ ꯑꯗꯨ
ꯑꯗꯨꯗꯁꯨ ꯅꯪ ꯐꯣꯏꯈꯤꯗ꯭ꯔꯕ ꯑꯗꯨ ꯑꯦꯞ ꯐꯣꯏꯔꯒ
ꯄꯨꯣꯏꯖꯤꯗꯤ ꯄꯏꯣꯔ ꯑꯗꯨꯕꯨ ꯅꯠꯇꯦ
ꯑꯗꯣ ꯐꯣꯏꯈꯤꯗ꯭ꯔꯗꯤꯐꯩꯝꯇ ꯍꯧꯧꯗꯦꯗ ꯐꯣꯏ ꯍꯧꯈ꯭ꯔꯗꯤ ꯁꯨꯝ ꯍꯧꯔꯛꯄꯩ ꯋꯥꯅꯤ
ꯍꯣꯏ ꯇꯃꯥꯏꯅ ꯍꯥꯏꯕꯕꯦ
ꯑꯝꯇꯪ ꯐꯣꯏ ꯍꯧꯔꯗꯤ ꯌꯥꯝꯅ ꯍꯧꯔꯛꯑꯦꯕ ꯌꯥꯝ ꯍꯧꯔꯛꯄꯅ ꯑꯗꯨꯝ ꯐꯣꯏꯗꯗꯤ ꯌꯥꯔꯣꯏꯕꯅ ꯑꯗꯨ ꯅꯪꯒꯤꯗꯨꯅ ꯉꯁꯥꯏꯍꯗꯕꯒꯤ ꯑꯗꯨꯝ ꯐꯣꯏꯗꯕꯒꯤ ꯑꯗꯨꯝ ꯃꯄꯥꯥꯟꯗꯨꯗꯩ ꯁꯣꯏꯅ ꯍꯦꯟꯗꯣꯔꯛꯇ꯭ꯔꯤꯅꯤꯗꯅ
ꯎꯝ
ꯑꯩ ꯀꯩꯅꯣꯗ ꯐꯣꯏ ꯀ꯭ꯂꯥꯁ ꯇꯨꯌꯦꯜꯞ ꯂꯣꯏꯕꯗ
ꯍꯥꯏꯅ ꯑꯉꯥꯡ ꯑꯣꯏꯔꯤꯉꯩꯗ ꯁ꯭ꯀꯨꯜꯗ ꯃꯁꯤ ꯑꯥꯗꯩ ꯁꯥꯕꯤꯈꯩꯗ ꯃꯁꯤ ꯑꯗꯤ ꯄꯤꯁꯨꯡꯒ ꯐꯣꯛꯏꯅꯦ
ꯏꯁꯤꯁꯨꯝꯗꯨ ꯃꯄꯥꯥꯟꯗ ꯑꯗꯨꯝ ꯍꯧꯕꯗꯤ ꯑꯩꯈꯣꯏꯒ ꯃꯥ ꯂꯪꯅꯤ
ꯎ ꯉꯉꯥꯡ ꯏꯍꯣꯏ ꯑꯣꯏꯒꯦ ꯐꯤꯤꯁ ꯃꯈꯣꯏꯅꯦꯅ
ꯅꯪꯒꯤꯗꯣ ꯍꯧꯖꯤꯛꯁꯨ ꯑꯗꯨꯝ ꯐꯣꯏꯗꯕ ꯃꯥꯟꯗꯦ ꯍꯥꯏꯕ ꯀꯩ ꯇꯧꯗꯦ ꯊꯣꯏꯔꯨꯅꯨ
ꯃꯥ ꯈꯔ ꯂ ꯂꯩꯇꯀꯗꯦꯅꯦ
ꯏꯁꯥꯁꯨ ꯇꯤꯡꯗꯣꯏꯅꯤ ꯏꯁꯥ ꯅꯥꯁꯨ ꯅꯥꯗꯣꯏꯅꯤ ꯍꯥꯟꯅ ꯂꯨꯄꯥ ꯀꯨꯟꯊ꯭ꯔꯥ ꯂꯧꯔꯝꯕꯅꯦꯕ ꯐꯨ ꯑꯃꯨꯛ ꯂꯧꯔꯦ ꯑꯗꯩ ꯍꯧꯖꯤꯛ ꯌꯥꯡꯈꯥꯏ ꯄꯤꯐꯝ ꯉꯥꯛꯇꯪ ꯈꯛꯇꯅꯤꯀꯣ ꯈꯤꯇꯪ ꯑꯃ ꯈꯛꯇꯅꯤ ꯐꯣ ꯂꯨꯄꯥ ꯌꯥꯡꯈꯩ ꯑꯗꯨꯝ ꯂꯥꯛꯏꯁ ꯆꯨꯝꯐꯣꯏꯕ ꯇꯞ ꯃꯆꯦꯥ
ꯑꯩꯗꯤ ꯄꯨꯡꯀꯣꯛ ꯀꯣꯛꯅ ꯐꯣꯏꯗꯣꯛꯄꯗꯤ ꯍꯩꯒꯅꯤ
ꯁ ꯌꯥꯝ ꯃꯅꯤꯗ
ꯐꯖ ꯐꯗꯤꯦ ꯍꯥꯏꯔꯅꯤ ꯀꯅꯥꯗꯣ ꯐ ꯑꯗꯨꯗ ꯑꯗꯨꯗꯤ ꯑꯩꯗꯤ ꯉꯝꯃꯣꯏ
ꯁꯦꯝ ꯁꯦꯝꯕꯗꯨꯗꯤ ꯍꯥꯏꯗꯤ ꯑꯩ ꯐꯣꯏꯕꯗꯤ ꯍꯥꯏꯗꯤ ꯑꯗꯨꯃꯥꯏꯅ ꯅꯪꯅ ꯐꯣꯏꯕꯤꯗꯣ ꯑꯗꯨꯗꯤ ꯍꯥꯏꯔꯤꯕ
ꯑ
ꯑꯗꯨꯒ ꯈꯦꯞ ꯁꯦꯝꯕꯤꯗꯣ ꯍꯩꯇꯕꯩ ꯃꯥꯅꯦꯕ ꯑꯗꯨꯗꯨꯅꯦ ꯑꯩꯅ ꯄꯨꯀꯣꯛ ꯀꯣꯛꯈꯩ ꯄ ꯍꯥꯏꯈꯤꯅꯤ
ꯌꯦꯛꯅꯤꯡꯕ ꯃꯑꯣꯡꯗ ꯌꯦꯛꯂꯣꯏ ꯅꯣꯡꯃꯗ ꯌꯨꯝꯈꯠꯂ ꯌꯦꯛꯀꯅꯤ ꯅꯣꯡꯃꯅ ꯀꯩꯅꯣ ꯇꯧꯔ ꯌꯦꯛꯀꯅꯤ ꯌꯦꯛꯂꯣꯏ
ꯃꯊꯒꯤ ꯂꯪꯅ ꯐꯣꯏꯕꯤꯗꯨꯗꯤ ꯍꯩꯌꯦꯕ ꯑꯩ
ꯑꯥ
ꯑꯗꯨꯒ ꯃꯈꯥꯒꯤꯗꯨꯗ ꯍꯥꯏꯗꯤ ꯁꯨꯃꯥꯏꯅ ꯃꯣꯏ ꯁꯦꯞ ꯁꯦꯝꯕꯤꯗꯣ ꯑꯗꯨ ꯍꯥꯏꯖꯗꯕꯩ ꯋꯥꯕ
ꯀꯩꯅꯣ ꯇꯧꯕꯗꯣ ꯊꯥꯏꯅ ꯑꯩꯈꯣꯏꯒꯤ ꯏꯃꯥ ꯍꯣꯏꯒꯤ ꯑꯩꯈꯣꯏꯣꯏ ꯑꯩꯈꯣꯏ ꯃꯥꯥ ꯍꯣꯏ ꯃꯇꯝꯗ ꯃꯣꯏ ꯊꯣꯡꯝꯕꯒꯤ ꯅꯅꯨꯡꯒꯤ ꯀꯦꯕꯒꯤ ꯐꯣꯇꯣꯁ ꯄꯤꯁꯨꯝꯗꯣ ꯑꯦꯛ ꯂꯥꯏꯟꯗꯣ ꯑꯃꯈꯛ ꯀꯂ ꯍꯝ
ꯍꯃꯒꯩ
ꯃꯤꯁꯛ ꯎꯨꯔ ꯑꯗꯨꯒ ꯃꯥ ꯆꯖꯤꯝꯕꯥꯗ ꯑꯃꯨꯕꯒ ꯌꯦꯛꯄꯗꯣ ꯃꯥꯡꯖ ꯀꯔꯤꯗ ꯀꯂꯥ ꯌꯥꯝ ꯇꯧꯖꯕꯗꯣ ꯐꯤꯂꯝꯗ ꯀꯃꯂꯥꯗ ꯇꯧꯔꯅꯤ ꯑꯗꯨꯒ ꯃꯥꯗꯤ ꯄꯔꯄꯜ ꯀꯂꯔ ꯂꯤꯞꯁꯇꯤꯛꯀ ꯁꯪꯕꯅꯤꯕꯣ
ꯍꯣꯏ ꯍꯣꯏ ꯍꯣꯏ ꯄꯔꯒꯤ ꯑꯃ ꯂꯪꯂꯤ ꯂꯪꯕꯤ ꯇꯧꯔꯒ ꯃꯇꯥꯏ ꯃꯇꯥꯏꯗꯨꯅ ꯭ꯂ ꯑꯣꯏ
ꯑꯗꯨꯒꯒ ꯁꯟ ꯒ꯭ꯂꯥꯁ ꯑꯃ ꯀꯩꯅ ꯑꯣꯏꯗ ꯂꯥꯏꯕꯛꯇ ꯎꯞꯄꯅꯤ ꯂꯩꯔꯤꯕ
ꯃꯃꯤꯠꯇꯨꯅ ꯏꯄꯣꯝ ꯄꯣꯝꯃꯒ ꯑꯗ ꯍꯧꯖꯤꯛꯇꯤ ꯨꯛ ꯌꯥꯝ ꯄꯣꯝꯈꯤ ꯇ꯭ꯔꯦ
ꯄꯣꯡꯈꯤꯗ꯭ꯔꯦ ꯀꯃꯥꯏꯅ ꯇꯧꯔꯤꯖ ꯀꯪꯂꯥꯗꯤ ꯁꯔꯖꯔꯤ ꯇꯧꯗꯕ ꯃꯥꯜꯂꯦ
ꯨꯃꯤꯗꯥꯅꯤꯅ
ꯊꯥꯏꯅꯗꯤ ꯃꯗ ꯈꯔ ꯃꯃꯥꯏꯗꯨ ꯕꯨꯛ ꯕꯨꯛ ꯂꯥꯎꯔꯒ ꯈꯔ ꯅꯣꯏꯗꯅ
ꯎꯝ ꯎꯝ
ꯑꯗꯣ ꯍꯧꯖꯤꯛꯇꯤ ꯍꯦꯟꯅ ꯀꯪꯈ꯭ꯔꯦ ꯍꯥꯏꯕ ꯃꯥꯜꯂꯦ
ꯊꯝꯗꯨꯁꯨ ꯊꯥꯏꯅꯗꯤ ꯈꯟꯕꯗꯣ ꯍꯧꯖꯤꯛ
ꯍꯟꯕꯅꯦ ꯍꯧꯖꯤꯛꯇꯤ ꯁꯠ ꯇꯤꯡꯈ꯭ꯔꯦ
ꯊꯦꯡ ꯈꯔꯦꯅꯦ
ꯑꯗꯣ ꯃꯣꯏꯗꯣ ꯁꯔꯖꯔꯤ ꯀꯩꯀꯥꯒꯨꯝꯕ ꯇꯧꯗꯦ ꯍꯥꯏꯕ ꯋꯥꯅꯤ ꯑꯗꯨꯃꯥꯏꯅ ꯁꯝꯒꯨꯝꯕ ꯀꯦꯔꯥꯇꯤꯟꯒꯨꯝꯕ ꯀꯩꯒꯨꯝꯕ ꯑꯗꯩꯗꯤ ꯎꯆꯆꯨ ꯀꯨꯃꯦꯟ ꯐꯖꯅꯕ ꯇꯩꯕ ꯈꯣꯠꯄꯕꯨꯗꯤ ꯑꯗꯨꯝ ꯇꯧꯕ ꯖꯣꯇꯣꯟꯗꯨ ꯇꯧꯕꯅꯤꯅ ꯐꯖꯩꯗꯣꯁ ꯏꯁꯥꯒꯤ ꯑꯦꯅꯥꯇꯣꯃꯤꯗꯤ ꯍꯥꯟꯅꯗꯤ ꯑꯩ ꯆꯨꯝꯗ ꯆꯥꯏꯔ ꯂꯩꯏꯕ ꯃꯤꯅꯤꯅ
ꯑ ꯑꯗꯨ ꯊꯥꯏꯅꯗꯤ ꯃꯨꯏ ꯍꯥꯏꯔꯗꯣ ꯍꯧꯖꯤꯛꯇꯤ ꯃꯤ ꯃꯨꯕꯁꯦ ꯀꯩꯁꯨ ꯌꯥꯝ ꯂꯩꯇ꯭ꯔꯦꯗꯕꯣ
ꯍꯧꯖꯤꯛ ꯃꯣꯔꯤꯁ ꯑꯩꯈꯣꯏ
ꯎꯝ
ꯄꯤꯔꯤꯊꯤꯕꯤꯁꯤꯗ ꯃꯣꯔꯤꯁꯦ ꯑꯩꯈꯣꯏ ꯈꯛꯇꯅꯦ ꯍꯧꯖꯤꯛ
ꯀꯤꯝ ꯃꯣꯔꯁꯨ ꯑꯁꯨꯛ ꯌꯥꯝ ꯐꯖꯁꯤꯅꯗꯤ ꯍꯟꯊꯣꯛ ꯑꯣꯏꯔꯗꯤ ꯀꯌꯥꯝ
ꯀꯌꯥꯝꯁꯨꯖ ꯑꯦ ꯊꯔꯗꯤ ꯃꯤ
ꯗ ꯑꯦꯔ ꯕ ꯃ ꯊꯨꯔꯗꯤ ꯏꯁ
ꯑꯗꯨꯅꯦ ꯑꯗꯣ ꯍꯧꯖꯤꯛꯀꯥꯟꯗꯤ ꯐꯥꯎꯕ ꯌꯥꯝ ꯊꯨꯏꯗ ꯌꯨꯇ꯭ꯌꯨꯕ ꯑꯃ ꯐꯪꯁꯤꯜꯂꯁꯨ ꯍꯦꯛꯇ ꯐꯥꯎ ꯌꯥꯅꯤ ꯀꯩꯅꯣꯝ ꯇꯧꯁꯤ ꯇꯧꯁꯨ ꯐꯥꯏꯦ ꯑꯩꯈꯣꯏꯒꯤꯅ ꯂꯪ ꯄꯤꯛꯇꯣꯛ ꯅꯝꯕ ꯌꯥꯎꯍꯧꯕ꯭ꯔꯥ
ꯇ ꯇꯤꯛꯇꯣꯛꯇꯣ ꯎꯗꯤ ꯑꯣꯏꯍꯧꯒꯦ ꯑꯩ ꯅꯝꯕꯗꯤ ꯌꯥꯎ
ꯑꯩꯁꯨ ꯅꯝꯗꯦ ꯅꯪ ꯂꯥꯏꯛꯀꯤꯗꯤ ꯎ ꯌꯥꯎꯔꯛꯄ꯭ꯔꯥ ꯏꯁ ꯑꯩꯗꯤ ꯌꯥꯎꯔꯛꯇꯦ ꯑꯩꯗꯤ ꯅꯝꯍꯧꯗ꯭ꯔꯦꯕ ꯂꯥꯏꯆꯤꯗꯣ ꯑꯩꯗꯤ ꯀꯩ ꯇꯤꯛꯇꯣꯛꯁꯨ ꯅꯝꯍꯧꯗꯦ ꯀꯔꯤꯝꯇ ꯅꯝꯗꯦ ꯍꯧꯖꯤꯛ ꯏꯨꯁꯨ ꯅꯝꯗꯦ
ꯑꯦ ꯅꯝꯕꯤ ꯍꯥꯏꯔꯒ ꯃꯌꯥꯝ ꯃꯅ ꯇꯧꯕꯤꯗꯨꯗꯤ ꯅꯠꯇꯦꯕ ꯌꯥꯝ ꯁꯥꯟꯅꯕꯤꯗꯣ
ꯑ
ꯑꯗꯨꯅꯦ ꯅꯝꯃꯤꯁꯤ
ꯀꯩꯅꯣ ꯇꯧꯁꯦ ꯑꯩꯈꯣꯏ ꯀꯣꯏꯕ ꯆꯠꯄꯗ ꯑꯩꯈꯣꯏ ꯀꯣꯏꯕ ꯆꯠꯄꯗ ꯔꯤꯜꯁ ꯅꯝꯁꯦ
ꯀꯔꯝꯕ ꯅꯥ ꯍꯧꯖꯤꯛ ꯍꯥꯏꯗꯗꯤ ꯍꯣꯏ ꯍꯈꯣꯏ ꯗꯥꯟꯁ ꯇꯧꯕꯤꯗꯣ ꯅꯝꯁꯤꯔꯣ
ꯖꯕꯤ ꯆꯗ
ꯑ ꯑ ꯑꯃ ꯆꯔ ꯆꯀ
ꯑꯇꯩ ꯁꯨꯝ ꯌꯥꯝꯅꯤ ꯑꯦ ꯁꯤ ꯑꯝꯇ ꯅꯝꯕ ꯌꯥꯎꯗꯦ ꯍꯥꯏꯕ ꯔꯤꯜꯁ ꯈꯔ ꯅꯝꯗꯕ ꯌꯥꯔꯔꯣꯏ ꯑꯩꯈꯣꯏ ꯍꯟꯗꯛ ꯀꯣꯏ ꯆꯠꯄꯗꯅꯦ ꯃꯌꯥꯝ ꯅꯝꯃꯒ ꯑꯩꯅ ꯅꯨꯡꯇꯤꯒꯤ ꯊꯥꯒꯠꯅꯕ ꯊꯧꯅꯔꯤ
ꯑꯐ ꯅꯨꯡꯉꯥꯏꯗꯤ ꯇꯧꯅꯤꯡꯗꯦ ꯍꯥꯏꯕ ꯍꯥꯏꯗꯤ ꯍꯥꯏꯗꯤ ꯃꯤꯒꯤꯗꯤ ꯌꯥꯝꯅ ꯍꯥꯏꯗꯤ ꯅꯣꯛꯅꯕꯒꯨꯝꯕꯗꯨꯅ ꯅꯨꯡꯉꯥꯏꯇ꯭ꯔꯅꯦ
ꯍꯣꯏ ꯑꯅꯣꯛꯄꯤꯒ ꯑꯃ ꯑꯗꯩꯗꯤ ꯑꯩꯅ ꯅꯪꯅꯤꯡꯕ ꯑ ꯂꯩꯥꯏꯔꯤ ꯑꯃ
ꯈꯔꯝꯕ
ꯣꯡ ꯑꯣꯟꯊꯣꯛꯑꯒ ꯕ꯭ꯂꯥꯟꯀꯦꯠꯂ ꯏꯟꯁꯤꯜꯂꯒ ꯇꯤ ꯇꯤ ꯑꯗꯨ ꯑ ꯑ ꯑ ꯑ ꯇ ꯇꯧꯔꯒꯅꯤ ꯭ꯂꯀꯦꯠ
ꯅꯣꯡꯃ ꯂꯣꯏꯔꯦ ꯀꯩꯅꯣ ꯑꯩꯈꯣꯏꯣꯏ
ꯑꯩꯅ ꯍꯦꯞ ꯇꯧꯈꯤꯕꯅꯦꯕ ꯑꯩꯅ ꯗꯤ ꯕ꯭ꯂꯥꯡꯀꯦꯠ ꯋꯥꯏꯠ ꯑꯩꯈꯣꯏꯗꯤ ꯕ꯭ꯂꯥꯡꯀꯦꯠ ꯂꯩꯔꯨ ꯃꯆꯨ ꯃꯆꯨꯗꯤ ꯍꯦꯛꯇ ꯇꯧꯋ
ꯑꯣꯏꯣꯏ ꯈ ꯇꯧꯔꯗꯤ ꯃꯥꯏ ꯃꯥꯥꯏꯕ꯭ꯂꯒꯦꯗꯗ ꯒ
ꯑꯗꯨꯏꯁꯨ ꯇꯧꯅꯤꯡꯉꯦ ꯑꯩ ꯏꯦꯡꯤ
ꯀꯅꯥꯥꯏ ꯐꯃꯨꯡ ꯈꯔ ꯆꯥꯕ ꯇꯧꯔꯒꯦ ꯍꯦꯛꯇ ꯅꯃ ꯂꯣꯦ
ꯑ ꯑꯗꯨ ꯑꯩꯗꯤ ꯑꯇꯩꯁꯨ ꯁꯨꯝ ꯀꯔꯟ ꯇꯨꯔꯟ ꯁꯨꯝ ꯅꯣꯛꯅꯤꯡꯕ ꯁꯨꯝ ꯅꯨꯡꯁꯤꯕ ꯑꯗꯨꯝꯕ ꯅꯝꯅꯤꯡꯉꯦꯕ ꯠꯇ ꯅꯠꯇꯕ ꯑꯋꯣꯏ ꯇꯥꯅ ꯑꯋꯣꯏ ꯇꯥꯅ ꯅꯔꯒꯗꯤ ꯎꯇꯥꯏꯁꯦ
ꯟꯕꯗ
ꯑꯗꯨꯗꯤ ꯑꯣꯏꯔ ꯑꯣꯁꯨ ꯁꯅ ꯎ ꯀ ꯇꯔ ꯆꯦꯔꯥꯡ ꯆꯨꯔꯥꯟ ꯑꯗꯨꯅ ꯅꯤꯡꯕꯗꯣ
ꯐꯔꯣ ꯑꯗꯨ ꯅꯣꯝꯖꯔꯣ ꯌꯥꯔꯤ ꯑꯃ ꯂꯩꯕꯗ꯭ꯔꯥꯅꯥ ꯑꯣ ꯇ ꯎ
ꯈꯪ ꯊꯦ
ꯑ ꯀꯔꯤ ꯑꯃ ꯀꯩꯅꯣ ꯇꯧꯕꯗ ꯍꯥꯏꯕꯗꯨꯍꯦ ꯀꯔꯤ ꯑ ꯍꯟꯗꯛꯀꯤꯁꯤꯅꯅꯦ ꯅꯨꯄꯥ ꯀꯥꯏꯅꯕ ꯈꯪꯉꯦꯗꯅ ꯃꯨꯟꯅ ꯇꯥꯡ ꯇꯧꯕꯗ
ꯅꯃꯤꯗ ꯆꯝ
ꯑꯗꯨꯒ ꯀꯔꯤꯌꯥ ꯃꯔꯑꯣꯜ ꯑꯣꯟꯕꯗꯣ ꯎꯔꯨ ꯎꯔꯨ ꯁꯥꯏ ꯌꯥꯗ ꯑꯅꯣ
ꯑꯗꯣ ꯅꯣꯛꯅꯤꯡꯕꯁꯤꯡ ꯅꯣꯛꯅꯤꯡꯕꯁꯤꯡꯗ ꯊꯤꯔꯦ ꯁꯦꯞ ꯇꯧꯁꯤꯂ ꯊꯝꯃꯅꯦ ꯑꯩꯈꯣꯏ ꯍꯦꯛ ꯀꯣꯏꯕ ꯆꯠꯄꯗ ꯅꯝꯒꯅꯤ ꯏꯟꯥꯡ ꯂꯔꯁ
ꯆꯂꯣꯏ ꯃꯤꯅꯥꯎ ꯃꯌꯥꯝ ꯆꯠꯂ ꯂꯣꯏꯔꯦ ꯀꯩꯗꯧꯔꯛꯈꯤ